ꯑꯣꯖꯥ
ꯑꯧ ꯕꯣꯁ
ꯑꯥ ꯋꯥꯊꯤꯒꯤ ꯑꯣꯖꯥ
ꯅꯨꯉꯥꯏꯔꯤꯕ꯭ꯔꯣ?
ꯅꯨꯡꯉꯥꯏꯔꯤꯌꯦꯅꯦ ꯌꯥꯝꯊꯤ ꯅꯨꯡꯉꯥꯏꯔꯤꯅꯦ
ꯆꯥꯛꯇꯤ ꯆꯥꯔꯕꯣ?
ꯑꯁ ꯆꯥꯛ ꯆꯥꯔꯦ ꯀꯨꯏꯔꯦ ꯑꯁ ꯅꯪꯗꯤ
ꯅꯤꯡ ꯅꯤꯡꯊꯧꯅ ꯆꯥꯕꯁꯤ ꯀꯔꯤ ꯃꯊꯦꯜ ꯆꯥꯒꯦ
ꯑꯁ‌ ꯅꯤꯡꯊꯧ ꯉꯁꯤ ꯎꯁꯣꯏ ꯆꯥꯅꯤꯡꯉꯛꯄ ꯑꯗꯨꯗ ꯎꯁꯣꯏ ꯁꯦꯝꯍꯜꯂꯒ ꯆꯥꯔꯦ
ꯎꯁꯣꯏꯗꯣ ꯉꯁꯥꯏ ꯑꯩ ꯎꯏꯗꯥ
ꯅꯪ ꯈꯣꯏ ꯅꯣꯏꯅ ꯀꯩꯅꯣ ꯂꯧꯕꯗꯣ ꯑꯣꯏꯔꯝꯃꯦ
ꯅꯣꯏ ꯗꯥꯅ ꯄꯨꯔꯛꯄꯗꯨ ꯅꯠꯇ꯭ꯔꯣ?
ꯃꯥꯅꯦ ꯃꯥꯅꯦ
ꯀꯃꯥꯏ ꯆꯥꯒꯦ ꯊꯣꯡꯉ ꯆꯥꯕ꯭ꯔꯣ
ꯎꯁ ꯃꯦꯠꯄꯅꯤꯗꯥ
ꯍꯥꯎꯕꯅꯤꯍꯦ ꯑꯗꯨꯁꯨ ꯁꯦꯝꯕ ꯍꯩꯔꯗꯤ ꯍꯥꯎꯕꯅꯤ ꯍꯩꯇꯒꯗꯤ ꯍꯩꯇꫪꯗꯤ ꯍꯥꯎꯔꯣꯏ
ꯍꯩꯕꯒꯤꯔꯥ ꯈꯪꯗꯦ ꯌꯥꯝ ꯍꯥꯎꯋꯦ
ꯃꯣꯏ ꯃꯤꯅꯥꯏꯁꯤꯡꯁꯤ ꯁꯦꯝꯕ ꯍꯩꯕꯔꯥ ꯈꯪꯗꯤ
ꯑꯩꯗꯤ ꯑꯩꯗꯤ ꯏꯆꯤꯡꯗ ꯆꯤꯡꯅꯩ ꯍꯩꯔꯝꯗꯧ ꯃꯥꯟ
ꯎꯝ ꯑꯁ ꯂꯣꯏꯁꯤꯟꯈ꯭ꯔꯦ ꯍꯩꯕꯒꯤꯔꯥ ꯈꯪꯗꯦ ꯃꯌꯥꯝ ꯀꯩꯅꯣ ꯌꯥꯝ ꯇꯧꯋꯦ ꯑꯗꯣ ꯑꯗꯨ ꯑꯣꯏꯔꯁꯨ ꯌꯥꯝ ꯀꯩꯅꯣ ꯇꯧꯈ꯭ꯔꯦ ꯂꯣꯏꯁꯤꯟꯈ꯭ꯔꯦ꯫
ꯇꯥꯛ ꯆꯥꯛ ꯆꯥꯗꯔ꯭ꯤꯅꯦ ꯑꯩꯗꯤ꯫
ꯑꯁ ꯊꯦꯡꯈꯔꯅꯦꯉꯦ ꯑꯁ ꯇꯨꯝꯕ ꯃꯇꯝ ꯂꯩꯔꯔꯣꯏꯅꯦ꯫ ꯑꯁ ꯕꯣꯜ ꯌꯦꯡꯕ ꯆꯞ ꯆꯥꯔꯝꯃꯦ
ꯑꯦ ꯂꯩꯁꯥꯕꯤꯅ ꯑꯩ ꯉꯁꯥꯏꯅ° ꯑꯁ ꯂꯩꯁꯥꯕꯤ ꯐꯣꯟ ꯇꯧꯗ꯭ꯔꯦꯅꯦ
ꯂꯩꯁꯥꯕꯤ ꯀꯗꯥꯏꯋꯥꯏꯒꯤꯅꯣ
ꯈꯪꯗꯦꯗꯥ ꯂꯩꯁꯥꯕꯤ ꯍꯧꯖꯤꯛꯀꯥꯟꯗꯤ ꯂꯩꯁꯥꯕꯤ ꯌꯥꯝ ꯂꯩꯒꯔ꯭ꯦꯍꯦ
ꯎꯝ ꯂꯩꯈ꯭ꯔꯦ-ꯂꯩꯈ꯭ꯔꯦ
ꯑꯩꯗꯤ ꯂꯩꯁꯥꯕꯤꯅ ꯐꯣꯟ ꯇꯧꯔꯛꯑꯣ-ꯇꯧꯔꯛꯑꯣ ꯍꯥꯏꯕꯗ ꯂꯣꯏꯔꯦ ꯃꯊꯟꯇ ꯂꯩꯕ ꯅꯨꯡꯉꯥꯏꯇꯦ ꯕꯨꯠ ꯂꯥꯛꯀꯅꯤ ꯑꯗꯨꯅ ꯀꯤꯖꯩꯌꯦ ꯐꯣꯟ ꯇꯧꯔꯛꯑꯣ ꯑꯩ ꯏꯊꯟꯇ ꯂꯩꯕꯅꯤꯅ ꯍꯥꯏꯔꯦ꯫
ꯇꯧꯔꯣꯅꯦ ꯆꯥꯛ ꯆꯥ ꯏꯟꯁꯥꯡ ꯊꯣꯡꯅꯤꯉꯥꯏ
ꯑꯩꯖꯨ ꯑꯗꯨꯃꯥꯏꯅ ꯈꯜꯂꯤꯅꯤꯅꯦ ꯆꯥꯛ ꯊꯣꯡꯅꯕ ꯃꯤ ꯑꯃ ꯋꯥꯠꯂꯤꯁꯦ꯫ ꯈꯨꯝ ꯄꯨꯁꯜꯂꯁꯤꯔꯥ
ꯑꯁ ꯑꯗꯨ ꯄꯨꯁꯜꯂꯗꯤ ꯊꯨꯝ ꯑꯋꯥꯕ ꯃꯌꯥꯝꯁꯨ ꯀꯣꯛꯑꯅꯤ꯫ ꯊꯕꯛꯁꯤꯡꯁꯨ ꯕꯦꯡ ꯄꯥꯡꯉꯅꯤ꯫
ꯑꯗꯨꯅ ꯐꯔꯗꯧ ꯃꯥꯜꯂꯦꯀꯣ?
ꯎꯝ ꯗꯨ ꯂꯧꯔꯒ ꯌꯨꯝꯗ ꯄꯨ- ꯄꯨꯗ꯭ꯔꯒ ꯂꯣꯏꯔꯦ ꯍꯥ
ꯌꯨꯝꯗ ꯄꯨꯕꯗꯤ ꯌꯥꯔꯣꯏꯍꯦ-
ꯂꯥꯟꯖꯥꯎ-ꯂꯥꯟꯖꯥꯎ ꯑꯃ ꯂꯩꯒꯅꯦꯕꯥ
ꯍꫭꯏ ꯑꯁ ꯁꯝ ꯐꯣꯏꯅꯔꯛꯑꯗꯤ ꯑꯩ ꯀꯟꯕ ꯉꯝꯃꯣꯏꯍꯦ
ꯍꯥꯍꯥ
ꯐꯔꯛ- ꯐꯔꯛ ꯇꯥꯔꯣꯏꯗ꯭ꯔꯣ
ꯀꯔꯤꯅꯣꯗꯥ ꯃꯕꯥꯅꯤ ꯆꯪꯉꯒ ꯅꯪꯕꯨ ꯇꯧꯔꯗꯤ
ꯑꯗꯨꯁꯨ ꯈꯜꯂꯤꯕꯅꯤꯅꯦ
ꯅꯪꯒꯤꯗꯨꯕꯨ ꯀꯩ ꯏꯟꯁꯥꯡꯅꯣ
ꯉꯁꯤꯗꯤ ꯑꯣꯖꯥꯁꯦ ꯁꯧꯒ꯭ꯔꯤ ꯆꯥꯕ ꯇꯥꯔꯤ ꯌꯥꯗꯔꯦꯅꯦ ꯁꯥ ꯊꯣꯡꯉꯒꯥ ꯆꯥꯛ ꯆꯥꯎ ꯌꯥꯗꯦ ꯆꯥꯛ ꯆꯪꯗꯦꯕ
ꯑꯗꯨꯅ ꯉꯁꯤꯗꯤ ꯁꯧꯒ꯭ꯔꯤ ꯑꯣꯏꯅ ꯁꯦꯠꯀꯦꯅ ꯈꯜꯂꯤ
ꯌꯥꯏ ꯌꯥꯏ ꯁꯧꯔꯤꯁꯨ ꯎꯝ ꯍꯥꯎꯋꯦ
ꯑꯃꯦꯠꯄ ꯇꯧꯒꯗꯕꯗ ꯇꯧꯗ꯭ꯔꯤ ꯑꯩꯗꯤ ꯍꯪꯒꯥꯝ ꯃꯍꯤꯗꫭ ꯑꯣꯏꯅ ꯇꯧꯁꯤꯔꯅ ꯈꯟꯕ
ꯎꯝ ꯑꯗꯨꯁꯨ ꯍꯥꯎꯕꯅꯦ
ꯍꯥꯎꯗꯤ ꯍꯥꯎꯕꯅꯦ ꯏꯊꯟꯇ ꯂꯩꯕꯅꯤꯅ ꯑꯁ ꯇꯌꯥꯁꯦ ꯑꯩ ꯊꯧꯁꯥꯗ꯭ꯔꯤꯅꯦ ꯑꯗꯨꯒꯨꯝꯕꯒꯤꯗꯨꯁꯨ
ꯑꯁ ꯏꯊꯟꯇ ꯂꯩꯕꯒꯁꯦ ꯌꯥꯝ ꯀꯩꯅꯣ ꯇꯧꯕꯅꯦ
ꯉꯁꯥꯏꯁꯨ ꯆꯥꯛꯁꯦ ꯑꯌꯨꯛꯀꯤ ꯆꯥꯛꯇꯣ ꯅꯤꯡꯊꯤꯖꯅ ꯆꯥꯗ꯭ꯔꯦ ꯑꯗꯨꯒ ꯊꯕꯛ ꯆꯜꯂꯦ ꯑꯗꯨꯒ ꯅꯣꯏ ꯗꯥꯒꯥ ꯃꯣꯏꯅꯤ ꯂꯥꯛꯄ ꯀꯥꯟꯗꯣ
ꯑꯥ
ꯑꯥ ꯊꯛꯄꯥ ꯆꯠꯁꯦꯅ ꯍꯥꯏꯔꯒꯥ ꯆꯥꯗꯤ ꯊꯛꯇꯔꯦ ꯃꯔꯤ ꯁꯨꯀꯔꯇꯤ ꯑꯃꯃꯝ ꯆꯥꯔꯦ ꯑꯗꯨꯒ ꯆꯥꯛꯍꯥꯎ ꯇꯟꯒꯤ ꯑꯗꯨꯒ ꯁꯟ ꯃꯅꯨꯡꯁꯥ ꯊꯣꯡꯕꯗꯨꯒꯥ ꯑꯩꯈꯣꯏ ꯆꯥꯔꯦ
ꯎꯝ
ꯆꯥꯛꯈꯥꯏꯔꯦ ꯑꯩꯈꯣꯏ ꯀꯔꯤꯌꯥꯒꯤ ꯄꯩꯁꯥꯅ ꯂꯨꯄꯥ ꯆꯅꯤ ꯇꯥꯔ ꯆꯥꯈ꯭ꯔꯦ ꯀꯔꯤꯌꯥꯒꯤ
ꯍꯤ
ꯎꯄꯥꯏ ꯂꯩꯇꯦ
ꯀꯔꯤꯅꯣ ꯎꯄꯥꯏ ꯂꯩꯇꯦ ꯀꯥꯏꯅꯣ
ꯎꯄꯥꯏ ꯂꯩꯇꯦ ꯆꯥꯒ꯭ꯔꯦ
ꯎ ꯆꯒꯔꯝꯅꯤ ꯆꯒꯗꯝꯅꯤ ꯑ
ꯅꯣꯏꯗ ꯑꯩꯈꯣꯏ ꯂꯥꯛꯄꯗ ꯈꯪꯕ꯭ꯔꯥ ꯉꯁꯥꯏ
ꯈꯪꯗꯦ ꯑꯩꯁꯨ ꯉꯁꯤꯁꯦ ꯌꯨꯝꯗ ꯂꯩꯇꯕꯀꯣ ꯁꯪꯗꯕ ꯅꯩ ꯆꯄꯠ ꯆꯂꯦ ꯑꯥꯗ ꯎꯝ
ꯑꯃꯨꯛ ꯆꯠꯈ꯭ꯔꯕꯣ
ꯇ ꯈꯪꯗꯦ ꯑꯁꯤꯗ ꯑꯃꯨꯛ ꯃꯥꯒꯤ ꯍꯦꯜꯃꯦꯠꯀꯨꯝꯕꯗꯤ ꯊꯝꯃꯦ ꯑꯥꯗ ꯏꯔꯨꯕ ꯆꯠꯂꯨ ꯈꯪꯗꯦ ꯁꯣꯔꯁꯨ ꯂꯩꯕꯒꯨꯝ ꯇꯧꯕ ꯑꯦ ꯍꯥ ꯈꯪꯗꯦꯕ ꯏꯔꯨꯕ ꯆꯠꯈ꯭ꯔ ꯆꯠꯂꯣ ꯈꯪꯗꯦ
ꯂꯩꯔꯤꯕ꯭ꯔꯣ
ꯉꯁꯥꯏ ꯑꯁꯨꯛ ꯆꯥꯊꯣꯛꯑꯒ ꯊꯣꯛꯈꯤꯕꯗꯨ ꯈꯪꯗꯅꯤ ꯑꯥꯗ ꯏꯔꯨꯕ ꯆꯠꯂꯝꯒꯅꯤ ꯑꯃꯨꯛ ꯍꯜꯂ ꯇꯧ ꯃꯥꯜꯂꯦ ꯎ ꯃꯊꯛꯇ ꯂꯩ ꯃꯥꯜꯂꯦꯕꯣ ꯒꯥꯔꯤ ꯒꯥꯔꯤ ꯂꯩ
ꯍꯟꯗ꯭ꯔꯤꯕꯣ ꯃꯥꯕꯨ ꯍꯟꯗꯣꯏꯔꯥ ꯉꯁꯤꯕꯣ
ꯁꯤꯁꯨ ꯇꯨꯝꯗꯧ ꯃꯥꯜꯂꯦ ꯉꯁꯥꯏꯗꯤ ꯍꯟꯒꯅꯤ ꯍꯥꯏꯔꯒ ꯇꯟ ꯃꯥ
ꯍꯣꯏꯗ ꯍꯟꯗꯔꯁꯨ ꯌꯥꯏꯗ ꯅꯣꯡ ꯐꯥꯗꯣꯛꯇꯕꯨ
ꯎꯝ ꯍꯌꯦꯡ ꯅꯨꯃꯤꯗꯥꯡ ꯋꯥꯏꯗꯅꯦꯃ ꯗ꯭ꯌꯨꯇꯤ ꯑꯃꯨꯛ ꯇꯧꯒꯗꯕꯗꯣ ꯑꯗꯣ ꯑꯁꯤꯗ ꯂꯦꯛꯞꯄ ꯌꯥꯏ
ꯑꯩꯁꯨ ꯍꯌꯦꯡꯗꯤ ꯕꯣꯜ ꯁꯥꯟꯅꯕꯥ ꯂꯥꯛꯁꯤꯔꯥ ꯈꯪꯗꯦꯅꯦ
ꯑꯁ ꯉꯁꯤ ꯉꯁꯤ ꯃꯤ ꯈꯨꯌꯥꯗꯣ ꯑ ꯑꯁ ꯌꯦꯡꯕꯗꯀꯣ
ꯃꯤ ꯌꯥꯝꯃꯜꯂ ꯃꯤ ꯌꯥꯝ ꯃꯤ ꯌꯥꯝꯃꯜꯂꯗꯤ ꯄꯤꯠ ꯂꯩꯇꯦꯅꯦ
ꯃꯇꯝ ꯃꯇꯝꯗꯣ ꯌꯥꯝ ꯈꯔ ꯃꯤꯅꯤ ꯃꯤꯅꯤꯠ ꯇꯔꯥꯒꯨꯝꯕ ꯇꯔꯥꯒꯨꯝꯕ ꯐꯥꯎꯕ ꯁꯅꯥꯗꯗ ꯃꯣꯏꯗꯣ ꯁꯅꯔꯦ ꯑꯗꯨꯝ ꯉꯝꯗꯕꯗꯣ ꯑꯗꯨꯝ ꯊꯣꯛꯑꯦ ꯑꯃꯨꯛ ꯆꯪꯉꯦ ꯑꯃꯨꯛ ꯊꯣꯛꯂꯛꯑꯦ ꯃꯤ ꯌꯥꯝꯕꯒꯤ ꯑꯗꯨꯝ ꯇꯧꯕꯅꯤ
ꯃꯣꯏ ꯑꯗꯨꯃꯥꯏꯅ ꯇꯧꯕ꯭ꯔꯥ
ꯎꯝ
ꯑꯩ ꯌꯥꯎꯔꯝꯃꯗꯤ ꯑꯩꯈꯣꯏ ꯇꯤꯝꯗꯤ ꯁꯨꯡꯊꯣꯛ ꯊꯣꯛꯑꯣꯏꯕꯣ ꯅꯩꯔꯛꯀꯗꯕꯅꯦ ꯑꯩꯁꯦ ꯉꯁꯤꯁꯦ ꯀꯩꯅꯣ ꯇꯧꯈ꯭ꯔꯦꯅꯦ
ꯊꯕꯛꯅ ꯌꯥꯗ꯭ꯔꯦꯕ
ꯊꯕꯛꯅ ꯌꯥꯗ꯭ꯔꯦꯅꯦ ꯆꯠꯇꯤ ꯆꯠꯅꯤꯡꯕꯅꯤ ꯃꯤꯁꯤꯗ ꯊꯥꯈꯤꯕꯅꯤ ꯑꯩꯅ
ꯎꯝ
ꯉꯔꯥꯡ ꯉꯔꯥꯡ ꯂꯥꯛꯄꯗ ꯂꯥꯛꯄ꯭ꯔꯥ ꯎꯍꯧꯕ꯭ꯔꯣ
ꯎꯝ ꯃꯥꯒꯤ ꯄꯣꯠ ꯆꯩꯗꯣ ꯑꯩ ꯄꯥꯏꯔꯒ ꯁꯪꯕꯅꯤꯅꯦ
ꯄꯥꯏꯟ ꯃꯅꯤꯅꯦ ꯐꯖꯅ ꯁꯅꯥꯒꯤꯅꯦ ꯃꯥꯁꯨꯁꯨ ꯃꯥꯒꯤ
ꯈꯣꯡꯎꯞꯀ ꯇꯣꯡꯑꯒ ꯆꯠꯈ꯭ꯔꯕꯅꯦ
ꯎꯝ
ꯆꯠꯂꯣ ꯕꯣꯜ ꯁꯅꯥ ꯍꯧꯋꯦ ꯕꯣꯜ ꯁꯥꯅꯩꯌꯦ ꯍꯥꯏ ꯅꯪꯅꯕꯨ ꯅꯪꯅ ꯐꯣꯟ ꯇꯧꯕꯗ ꯆꯠꯇꯦ ꯑꯗꯨ ꯃꯥꯅ ꯆꯠꯀꯦꯅ ꯊꯣꯛꯂꯛꯄ ꯇꯥꯏꯃꯤꯡꯗ ꯅꯣꯡꯗꯤ ꯆꯨꯌꯦꯕꯀꯣ ꯑꯗꯨꯒꯤ ꯇꯥꯏꯃꯤꯡꯗꯣ ꯑꯗꯨꯒꯤ ꯅꯣꯡ ꯆꯨꯔꯁꯨ ꯁꯥꯟꯅꯩ ꯍꯥꯏ ꯆꯠꯂꯣ ꯍꯥꯏꯕꯒꯤ ꯑꯩꯅ ꯊꯥꯡꯈꯤꯕꯅꯤ
ꯃꯥꯒꯤ ꯄꯣꯠ ꯆꯩꯗ ꯐꯣꯟꯅꯦ ꯈꯪꯗꯦ ꯑꯅꯧꯅꯦ ꯈꯪꯗꯦ ꯑꯩꯅ ꯄꯥꯏꯕ ꯑꯁ ꯃꯤ ꯌꯥꯝ ꯃꯥꯜꯂꯦꯗ ꯉꯁꯤꯗꯤ ꯀꯥꯏꯗꯒꯤ
ꯃꯤ ꯌꯥꯝ ꯃꯤ ꯌꯥꯝꯃꯒꯗꯤ ꯅꯥꯀꯟ ꯑꯃꯗ ꯃꯤ ꯈꯔ ꯃꯤ ꯌꯥꯝꯗꯕꯈꯩ ꯇꯣꯉꯥꯟꯅ ꯑꯃꯨꯛ ꯁꯥꯟꯅꯒꯗꯕꯅꯤ
ꯑꯗꯨꯃꯥꯏꯅ ꯁꯅꯗꯤ ꯐꯗꯧꯕ ꯃꯤꯗꯨ ꯄꯨꯂꯞ ꯄꯨꯟꯖꯜꯂꯒ ꯁꯅꯥꯕꯅꯤꯅ ꯑꯁ
ꯎꯝ ꯖꯒꯥ ꯂꯩꯔꯤꯗꯨꯗꯤ ꯂꯩꯇꯕ꯭ꯔꯥ ꯖꯒꯥ ꯂꯩꯒꯣ ꯃꯃꯥꯡ ꯀꯩꯅꯣꯔꯣꯝꯗꯁꯨ
ꯑꯥ ꯂꯩ ꯉꯁꯤꯅ ꯉꯁꯤꯅ ꯀꯩꯅꯣꯔꯣꯝꯗ ꯁꯅꯕ ꯉꯔꯥꯡ ꯁꯥꯟꯅꯕꯗꯣ ꯑꯗꯨ ꯂꯣꯝꯗ ꯁꯥꯟꯅꯥꯗꯕ ꯑꯇꯣꯞꯄ ꯂꯣꯝꯗ ꯁꯅꯕ
ꯅꯍꯥꯟꯃꯨꯛ ꯑꯩꯅ ꯑꯍꯥꯟꯕ ꯂꯥꯛꯄ ꯅꯨꯃꯤꯠꯇ ꯁꯥꯟꯅꯕ ꯖꯒꯥꯗꯨꯔꯣ
ꯑꯥꯎ ꯃꯤꯒ ꯌꯥꯝ ꯃꯥꯜꯂꯦ
ꯗꯝꯕꯣꯔꯅ ꯀꯨꯞꯄꯤꯗꫭ ꯑꯗꯨ ꯖꯒꯥꯗꯨꯗ ꯁꯥꯟꯅꯒꯗꯕꯅꯤꯅꯦ
ꯀꯩ ꯅꯨꯃꯤꯠꯗꯅꯣ ꯈꯪꯗꯦ ꯁꯟ ꯆꯦꯟꯖꯤꯜꯂꯒ ꯑꯗꯨꯝ ꯑꯗꯨ ꯇꯝꯕꯨꯔ ꯇꯝꯕꯨꯔ ꯃꯅꯥꯛꯇꯅꯤꯅꯦ ꯆꯦꯟꯖꯤꯜꯂꯒ ꯂꯥꯛꯏꯕꯗꯣ
ꯍ
ꯁꯟ ꯑꯆꯧꯕ
ꯃꯣꯏ ꯀ꯭ꯔꯤꯛꯀꯦꯠꯇꯤ ꯃꯣꯏ ꯑꯃꯨꯛ ꯁꯝꯅꯗ꯭ꯔ ꯃꯥꯂꯦꯅꯦꯀꯣ
ꯍꯟꯗꯛꯁꯦ ꯃꯆꯥ ꯃꯆꯥꯁꯤꯡꯗꯤ ꯑꯗꯨꯝ ꯇꯝꯃꯒꯗꯤ ꯂꯩ ꯑꯆꯧꯕ ꯇꯣꯔꯅꯥꯃꯦꯟꯗꯤ ꯁꯥꯟꯅꯕ ꯈꯪꯗꯦ
ꯃꯩꯏ ꯀꯔ꯭ꯤꯀꯦꯠꯇꯤ ꯑꯩꯗꯤ ꯕꯤꯠ ꯁꯨꯡꯂꯩ ꯂꯩꯇꯦꯅꯦ
ꯑꯁ ꯑꯩꯁꯨ ꯂꯩꯇꯦꯗ ꯑꯩꯗꯤ ꯀꯔꯤꯁꯨ ꯂꯩꯇꯦꯗ
ꯕꫭꯜꯗꯣ ꯈꯔ ꯈꯔ ꯁꯥꯟꯅꯧꯅꯦ ꯀꯥꯔꯤꯅꯣꯅꯦ ꯅꯪꯕꯨ ꯉꯁꯤ ꯍꯩ ꯍꯦꯛꯄꯤꯒꯅꯤ ꯍꯥꯏꯕꯒꯤ ꯍꯔꯥꯎ ꯍꯔꯥꯎ ꯆꯠꯈꯤꯕꯅꯤꯅꯦ
ꯏꯁꯁ ꯑꯩꯗꯤ ꯑꯩꯗꯤ ꯅꯪꯉꯣꯟꯗ ꯍꯥꯏꯕꯅꯦ
ꯑꯩꯗꯤ ꯅꯣꯏ ꯍꯦꯛ ꯄꯤꯒꯅꯤ ꯍꯥꯏꯕꯒꯤ ꯍꯔꯥꯎ ꯍꯔꯥꯎ ꯆꯠꯈꯤꯕꯅꯦꯕ ꯑꯦ ꯄꯤꯗꯦ ꯍꯥꯏꯅꯦ
ꯍꯔꯥꯎ ꯍꯥꯔꯎꯗꯤ ꯂꯥꯛꯑꯦ ꯍꯟꯒꯤꯕꯗꯤ ꯃꯝꯃꯦꯕꯕꯥ ꯑꯗꯨ ꯎꯗ꯭ꯔꯦ ꯅꯣꯛꯄ꯭ꯔꯥ ꯁꯋꯥꯕ꯭ꯔ ꯈꯪꯗ꯭ꯔꯦ
ꯎꯝ
ꯃꯍꯥꯛ ꯀꯥꯏꯗ ꯂꯩꯒꯦ ꯅꯣꯏ ꯂꯩꯃꯤꯟꯅꯗꯦꯀꯣ ꯅꯪꯒ
ꯂꯩꯃꯤꯟꯅꯗꯦ ꯑꯥ ꯑꯩ ꯊꯕꯛ ꯃꯐꯝ ꯃꯅꯥꯛꯇ ꯂꯩ
ꯃꯥꯁꯨ ꯀꯔꯤ ꯊꯕꯛ ꯇꯧꯕꯅꯣ ꯃꯥꯗꯤ
ꯑꯅꯛ ꯄꫭꯊꯥꯔꯤꯃꯥꯖꯨ
ꯎꯝ
ꯐꯔꯤꯅꯦ ꯃꯥ ꯂꯩꯖꯦ
ꯎꯝ ꯑꯗꯨꯗꯤ ꯑꯗꯨꯗꯤ ꯅꯨꯡꯇꯤꯒꯤ ꯂꯥꯛꯄ ꯌꯥꯏꯅꯦ
ꯅꯨꯡꯇꯤ ꯂꯥꯛꯄ ꯌꯥꯕꯅꯤ ꯃꯥꯗ ꯑꯗꯨ ꯃꯥꯅ ꯇꯟꯕꯩꯅꯦ ꯍꯌꯦꯡꯗꯤ ꯑꯌꯨꯛꯀꯤꯖꯦ ꯃꯤꯅꯥꯏꯃꯨꯛ ꯇꯥ ꯇꯧ ꯇꯥꯔꯕ
ꯑꯁ ꯇꯧꯕ ꯇꯥꯔꯦꯅꯦ ꯌꯥꯗꯦꯅꯦ
ꯀꯔꯤ ꯀꯔꯤ ꯃꯊꯦꯜ ꯇꯧꯕ ꯇꯥꯔꯦ
ꯍꯌꯦꯡ ꯈꯪꯗꯦ ꯍꯣꯔꯦꯟ ꯃꯪ ꯃꯪꯒ ꯈꯪꯉꯅꯤ ꯃꯥꯡ ꯃꯥꯡꯗ꯭ꯔꯦ ꯇꯧꯋꯦ
ꯎꯝ ꯅꯨꯡ ꯊꯣꯡꯕ ꯑꯣꯏꯅ ꯃꯪꯉꯛꯑꯗꯤ ꯀꯃꯥꯏꯅ ꯇꯧꯕ ꯃꯪꯗꯨ ꯎꯔꯗꯤ ꯀꯃꯥꯏꯅ ꯇꯧꯕ ꯃꯪ ꯃꯥꯡꯗ ꯅꯨꯡꯒ ꯂꯩꯉꯣꯏꯒꯨꯝꯕ ꯈꯛꯇꯪ ꯎꯔꯗꯤ ꯀꯃꯥꯏꯅ ꯇꯧꯕ ꯍꯦꯛ ꯍꯦꯛ ꯍꯧꯒꯜ ꯍꯦꯛ ꯍꯧꯒꯠꯄꯒ ꯁꯨꯃꯥꯡꯗ ꯊꯣꯛꯑꯣ ꯑꯗꯨꯒ ꯅꯨꯡ ꯈꯨꯜꯂꯨ ꯑꯗꯨꯒ ꯆꯞꯐꯨꯠ ꯇꯧꯔꯝꯃꯣ
ꯑꯥ ꯅꯣꯡ ꯆꯝꯐꯨꯠ ꯃꯪꯗ ꯎ ꯃꯪꯗ ꯎꯔꯦ ꯅꯣꯡ ꯆꯝꯐꯨ ꯇꯧꯕ ꯇꯥꯔꯦ
ꯑꯣ ꯍꯥꯎꯕꯅꯦ ꯑꯗꯨꯗꯣ ꯆꯝꯐꯨꯠꯇꯣ ꯍꯥꯎꯕꯅꯦ ꯀꯨꯀꯔꯗ ꯀꯥꯝꯃꯨꯀꯣ
ꯏꯁꯤꯡ ꯊꯣꯡꯁꯤꯔ ꯈꯪꯗꯦꯅꯦ
ꯑꯦ ꯀꯨꯀꯔꯗ ꯀꯥꯝꯒꯗꯕꯅꯤ ꯀꯨꯀꯔꯗ ꯀꯥꯝꯗꯗꯤ ꯌꯥꯗꯕꯅꯤ ꯀꯨꯀꯥꯔꯗ ꯀꯝꯗꯗꯤ ꯀꯣ ꯃꯣꯏꯗꯤ ꯊꯣꯠ ꯇꯕꯅꯦꯕ
ꯑꯣ
ꯐꯖꯠꯅ ꯀꯨꯀꯔꯗ ꯀꯥꯝꯊꯣꯛꯑꯒ ꯊꯣꯡꯒꯗꯧꯕ
ꯀꯥꯟꯗꯦ ꯍꯣꯔꯦꯟ ꯃꯪ ꯃꯥꯡꯒꯀꯣ ꯅꯨꯡ ꯃꯪꯉꯗꯤ ꯑꯗꯨꯝ ꯅꯨꯡ ꯇꯧꯔꯦ ꯑꯁ ꯈꯪꯗꯦꯅꯦ ꯑꯌꯨꯛꯇ ꯃꯤꯅꯥꯏ ꯑꯣꯏꯕ
ꯑꯗꯨꯅꯤꯅꯦ ꯄꯨꯡ ꯑꯃꯈꯛꯇꯪꯒꯤꯅꯦ ꯅꯪꯒꯤ ꯊꯕꯛꯇꯨꯁꯨ
ꯑꯗꯨꯕꯨꯗꯤ ꯆꯨꯝꯃꯦ ꯑꯗꯣ ꯍꯣꯔꯦꯟꯖꯦ ꯑꯁ ꯁꯥꯟꯅꯨꯅꯕꯒꯤ ꯑꯃꯨꯛ ꯂꯩꯔꯦꯅꯦ
ꯑꯅꯧꯕꯒꯤ ꯂꯩꯔꯤꯅꯦ ꯍꯟꯅꯨꯕꯗꯨ ꯆꯦꯟꯕꯁꯨ ꯉꯝꯗ꯭ꯔꯦ ꯀꯤꯄꯔ ꯑꯣꯏꯅ ꯇꯧ ꯂꯩꯔꯦ
ꯑꯥ ꯍꯅꯨꯕ ꯉꯁꯥꯏ ꯅꯣꯏ ꯅꯪꯅ ꯊꯥꯔꯛꯄ ꯃꯤꯁ ꯐꯤꯁꯨ ꯍꯥꯏꯅꯦ ꯑꯁ ꯍꯣꯔꯦꯟꯗꯤ ꯀꯤꯞꯄꯔ ꯑꯅꯤ ꯂꯒꯅꯤ ꯍꯥꯏꯅꯦꯅꯦ
ꯀꯤꯄꯥꯔꯅꯤ ꯅꯨꯡꯉꯥꯏꯗꯧꯔꯤꯅꯦ